ꯀꯀꯤꯌꯥ
ꯀ꯭ꯔꯤꯅꯣ ꯕꯦꯛꯒ꯭ꯔꯥꯎꯟꯗꯇ ꯀ꯭ꯔꯤꯅꯣ ꯉꯥꯡꯉꯤꯗꯣ ꯅꯪꯒꯤꯗꯔꯥ ꯑꯩꯒꯤꯗꯔꯥ
ꯍꯩꯒꯗꯣ ꯑꯣꯏ ꯃꯅꯤ ꯇꯥꯗ꯭ꯔꯕ
ꯍꯧꯖꯤꯠꯇ ꯍꯖꯤ ꯇꯤ ꯇꯗ꯭ꯔꯦ
ꯑ
ꯀꯔꯤ ꯃꯊꯦꯜ ꯑ ꯆꯥꯛ ꯌꯥꯝ ꯆꯥꯕꯤꯕ꯭ꯔꯣ
ꯐꯨꯜ ꯂꯣꯏꯔꯦ ꯍꯧꯖꯤꯛ ꯏꯅꯔꯖꯤ ꯈꯔ
ꯐꯤ ꯏꯅꯔꯖꯤꯁꯤꯦ ꯌꯥꯝ ꯂꯩꯕ ꯂꯩꯌꯦ ꯍꯥꯏ ꯇꯔꯦꯅꯦꯀꯣ ꯑꯩꯈꯣꯏꯁꯨꯦ ꯍꯧꯖꯤꯛ ꯏꯃꯥꯟꯕꯤꯅ ꯃꯤꯒꯤ ꯊꯣꯡꯉꯒ ꯂꯨꯌꯦꯦ ꯑꯩꯅ ꯆꯥꯅꯤꯉꯥꯏ ꯉꯥꯏꯕ
ꯅꯠ ꯌꯥꯝ ꯆꯠꯄꯤꯅꯦ
ꯑꯩꯁꯦ ꯃꯦꯗꯤꯌꯝ ꯆꯞꯄꯦ
ꯆꯠꯇ꯭ꯔꯦ ꯑꯃꯨꯀ
ꯑꯣ ꯃꯛ ꯆꯠ꯭ꯔꯦꯀꯣ
ꯎꯝ ꯀꯩꯗꯕꯂꯤꯅꯣ
ꯍꯥꯥ
ꯀꯩꯗꯧꯔꯤꯅꯣ
ꯏꯃꯥꯟꯅꯕꯤ ꯅꯨꯃꯤꯒꯤ ꯊꯣꯡꯕ ꯑꯩꯅ ꯆꯥꯅꯤꯉꯥꯏ ꯉꯥꯏꯕ
ꯑꯣ ꯌꯥꯝ ꯅꯨꯡꯉꯥꯏꯅꯦꯀꯣꯟꯗꯤ
ꯆꯥꯛ ꯆꯥꯦ ꯇꯨ ꯆꯥꯛ ꯆꯥꯛꯥꯛꯇꯅꯥ ꯆꯥꯛ ꯈꯛꯇꯅ ꯑꯩꯈꯣꯏꯒꯤ ꯄꯨꯛꯇꯣ ꯊꯟꯍꯟꯕ ꯉꯝꯗ꯭ꯔꯦ ꯑꯗꯨꯒꯤ ꯃꯤꯒꯤ ꯄꯨꯔꯥ ꯌꯥꯝꯃꯤꯅꯦ ꯉꯥꯏ ꯀ꯭ꯔꯤꯗꯝ ꯅꯦꯛꯁ ꯇꯧꯔꯒ ꯊꯣꯡꯕꯅꯤꯅ
ꯑꯣ ꯍꯥꯎꯕꯅꯤꯅꯦ ꯃꯣꯔꯣꯛ ꯍꯥꯄꯗꯤ ꯍꯥꯥꯎꯦꯅꯦ
ꯎꯝ ꯃꯥꯗꯣ ꯀ ꯅꯨꯄꯥ ꯀ ꯑꯣꯏꯕꯅꯤꯅ ꯎꯝ ꯍꯪꯗ꯭ꯔꯦꯗ ꯁꯤ ꯑꯩ ꯀꯥꯆꯤꯟꯗ ꯍꯥꯏꯕꯅꯤꯗ ꯃꯥꯟꯕꯤꯅ ꯄꯣꯏꯠꯆꯠꯁꯤ ꯃꯩꯇꯩꯂꯣꯟ ꯉꯥꯡꯕꯒꯤꯀꯣ ꯈꯔ ꯇꯣ ꯈꯔ ꯑꯦꯝꯄ꯭ꯔꯨꯚꯃꯦꯟ ꯂꯩꯈ꯭ꯔꯦ ꯍꯥꯏꯕ ꯑꯗꯨꯒꯤ ꯑꯩꯒꯤ ꯀꯖꯤꯟꯁꯨꯝ ꯉꯥꯡꯕꯗ ꯑꯗꯨꯝ ꯌꯥꯕꯅꯤ ꯍꯥꯏꯕꯅꯤꯗ ꯑꯩꯈꯣꯏꯁꯨ
ꯍꯥꯥ
ꯍꯥꯏꯕꯗꯤ ꯑꯗꯨꯝ ꯑꯗꯨꯝ ꯅꯨꯡꯇꯤ ꯉꯥꯕ ꯑꯗꯨꯝ ꯅꯨꯡꯇꯤ ꯉꯥꯕꯒꯤꯀꯣ ꯑꯩꯈꯣꯏꯗꯁꯨ ꯏꯝꯄ꯭ꯔꯨꯚꯃꯦꯟ ꯂꯩ ꯍꯥꯏ ꯍꯥꯏꯕꯗꯣ ꯑꯩꯈꯣꯏꯁꯨ ꯈꯪꯉꯦꯕ ꯑꯗꯨꯒꯤꯅꯤꯗ ꯁꯨꯝ ꯉꯥꯡ ꯉꯥꯡꯗ꯭ꯔꯗꯤ ꯑꯗꯨꯝ ꯐꯩꯔꯒ ꯉꯥꯡꯕꯅꯦꯕ ꯑꯗꯣ ꯍꯟꯗꯛꯁꯦ ꯈꯔꯗꯤ ꯏꯝꯄ꯭ꯔꯨꯚꯃꯦꯟ ꯈꯔꯗꯤ ꯂꯩ ꯂꯦ
ꯌꯥꯝ ꯍꯩꯔꯖꯥꯠꯅꯤꯅꯦꯀꯣ ꯑꯗꯨꯗ
ꯌꯥꯝꯅ ꯍꯩꯈ꯭ꯔꯦ ꯑꯗꯣ ꯍꯩꯇꯕ ꯍꯥꯏꯕꯕꯨꯣ ꯈꯔ ꯂꯨꯕꯗꯣ
ꯂꯨꯕꯂꯥꯏꯇꯦꯗ
ꯈꯔ ꯂꯩꯌꯦ ꯍꯥꯏꯕꯗꯤ ꯑꯩꯈꯣꯏ ꯑꯍꯟꯁꯤꯡꯅ ꯉꯥꯡꯕꯗꯣ ꯀ꯭ꯔꯤꯌꯥꯁꯤꯔꯥ ꯋꯥ ꯉꯥꯡꯝꯗ ꯄ꯭ꯔꯣꯚꯥꯞꯀꯨꯝꯕ ꯈꯔ ꯂꯨꯕ ꯑꯗꯨꯝ ꯍꯥꯏꯗꯅ
ꯍ ꯍꯣꯏ
ꯑꯗꯨꯒꯨꯝꯕꯗꯨꯗꯤ ꯈꯪꯗ꯭ꯔꯦꯍꯦ
ꯃꯤꯅꯤꯡꯗꯤ ꯃꯥꯟꯅꯕ ꯑꯗꯨꯒ ꯀꯩꯅꯣ ꯀꯩ ꯍꯥꯏꯅꯤ
ꯃꯔꯣꯟꯗꯨꯅ ꯇꯣꯉꯥꯟꯕ ꯃꯤꯅꯤꯡꯒ ꯆꯞ ꯃꯥꯟꯅꯕ ꯑꯥ ꯑꯥ ꯇꯕ ꯉꯥꯡꯕꯗꯤ ꯑꯗꯨꯝ ꯑꯗꯨꯝ ꯒꯟ ꯇꯥꯏꯌꯦ ꯑꯗꯨ ꯑꯩꯈꯣꯏꯅ ꯉꯥꯡꯊꯣꯛꯄꯗꯣ ꯍꯩꯇꯕ ꯑꯗꯨ ꯈꯇꯅꯤ ꯎꯝ
ꯑꯗꯨꯝ ꯑꯉꯥꯡ ꯑꯣꯏꯔꯤꯉꯩꯗꯒꯤ ꯑꯩꯈꯣꯏ ꯑꯩꯈꯣꯏ ꯑꯟꯇꯤꯅꯦ ꯑꯩꯈꯣꯏ ꯑꯕꯣꯛꯅꯦ ꯍꯣꯏ ꯑꯗꯨꯝ ꯃꯅꯤꯄꯨꯔꯤꯒꯤ ꯐꯤꯂꯝꯗ ꯑꯗꯨꯝ ꯌꯦꯡꯉꯦꯕ
ꯑꯥ
ꯑꯗꯨꯗꯒꯤ ꯑꯗꯨꯝ ꯃꯤꯅ ꯇꯥꯛꯇ꯭ꯔꯁꯨ ꯑꯗꯨꯝ ꯌꯦꯡꯃꯟꯕꯒꯤꯒꯦꯅ ꯇꯥꯏꯗ ꯒꯤ ꯇꯔꯔꯕ ꯎꯝ ꯌꯦꯟ ꯇꯥꯔꯒ ꯀ꯭ꯂꯥꯁ ꯑꯦꯂꯚꯦꯟ ꯍꯦꯛ ꯀ꯭ꯂꯥꯁ ꯇꯨꯋꯦꯜꯐ ꯍꯦꯛ ꯂꯣꯏꯕꯒ ꯁꯤꯗ ꯌꯦ ꯀꯅꯥ ꯑꯗꯨꯝ ꯂꯥꯛ꯭ꯔꯦ ꯑꯗꯨꯒꯤ ꯑꯗꯨꯝ ꯈꯔ ꯈꯔ ꯉꯥꯡꯕꯁꯨ ꯍꯥꯏꯌꯦꯦ ꯑꯗꯨꯝ ꯑꯌꯥꯝꯕꯅꯗꯤ ꯑꯗꯨꯝ ꯒꯟ ꯇꯥꯔꯈ꯭ꯔꯣꯏꯗ
ꯐꯤꯂꯝꯗꯒꯤ ꯀ
ꯎꯝ ꯑꯍꯥꯟꯕꯗꯤ ꯐꯤꯂꯝꯗꯒꯤ ꯑꯗꯨꯝ ꯈꯪꯉꯦ ꯑꯩꯈꯣꯏꯗꯣ ꯃꯤꯅꯁꯨ ꯇꯥꯛꯄꯤꯗꯦꯕ ꯀꯌꯥꯁꯤꯔ ꯇꯥꯛꯄꯤꯕ ꯍꯥꯏꯕ ꯑꯗꯨꯕꯨ ꯑꯩꯈꯣꯏ ꯑꯍꯟ ꯈꯣꯏꯗꯤ ꯑꯍꯟꯈꯣꯏꯗꯤ ꯑꯗꯨꯝ ꯒꯦꯟ ꯇꯥꯌꯦꯅ ꯑꯩꯈꯣꯏꯅ ꯈꯪꯗꯕꯗ ꯀꯔꯤ ꯍꯥꯏꯕ꯭ꯔꯥ ꯍꯥꯏꯅ ꯃꯣꯏꯗ ꯍꯥꯟꯗꯤ ꯃꯣꯏꯅ ꯃꯤꯅꯤꯡꯗꯣ
ꯑꯥ
ꯕꯤꯤꯕꯗꯒꯤꯨꯝ ꯑꯗꯨꯝ
ꯑꯗꯨꯝ ꯈꯖꯤꯛ ꯈꯖꯤꯛꯇꯗꯤ ꯑꯗꯨꯝ ꯈꯖꯤꯛ ꯈꯖꯤꯛꯇꯥꯡꯗꯒꯤꯀꯣ ꯑꯗꯨꯝ ꯍꯥꯎ ꯈꯥꯡꯕꯗꯣ ꯍꯥꯎꯅꯦꯗ ꯇꯨ ꯀꯉ
ꯍꯤꯟꯗꯤꯁꯨ ꯑꯗꯨꯃꯥꯏꯅ ꯍꯩ ꯍꯥꯏꯌꯦ ꯍꯤꯟꯗꯤꯁꯨ
ꯍꯤꯟꯗꯤꯁꯦ ꯈꯔ ꯈꯔ ꯈꯔꯗꯤꯒꯦꯟ ꯇꯥꯏꯌꯦ ꯇ ꯉꯥꯡꯊꯣꯛꯄꯗꯣ ꯍꯩꯇꯕ ꯑꯗꯨꯔ ꯦꯁꯤꯛ ꯈꯥꯏ ꯍꯗꯤꯁꯦ ꯦꯁꯤꯛ ꯈꯔ ꯈ꯭ꯔꯗꯤ ꯈꯣ ꯏꯂꯥꯏꯕꯁꯤꯡꯕꯨꯗꯤꯒꯦꯟ ꯇꯥꯏ ꯑꯗꯨꯝ ꯍꯤꯟꯗꯤ ꯐꯤꯂꯝꯒ ꯃꯅꯤꯄꯨꯔꯤ ꯐꯤꯂꯝ ꯑꯗꯨꯝ ꯇꯣꯏꯅ ꯌꯥꯡꯗꯦ ꯑꯗꯨꯝ ꯈꯪꯉꯦ ꯃꯤꯅ ꯇꯥꯛꯇ꯭ꯔꯁꯨꯀꯣ ꯍꯦ ꯃꯔ ꯍꯣꯏꯒ ꯍꯁ ꯂꯥꯎꯕꯅ ꯈꯣꯡꯕꯅ ꯃꯤꯌꯥꯡ ꯏꯀꯥꯡ ꯀꯥꯡꯈꯥꯏ
ꯑꯁꯤꯗ ꯂꯩꯔꯤꯕ ꯍꯨꯏꯁꯤꯡꯁꯦ ꯌꯥꯝ ꯀꯪꯒꯅꯤ
ꯍꯨꯏꯗ ꯃꯌꯥꯡ
ꯑꯗꯨꯅꯦ ꯃꯤꯌꯥꯝ ꯃꯤꯌꯥꯝ
ꯌꯥꯝ ꯆꯥꯎꯔꯒ ꯚꯦꯠ ꯃꯥꯟ ꯌꯥꯝ ꯀꯤꯖꯕꯗꯣ ꯑꯗꯨꯅꯕꯨ ꯈꯔ ꯐꯕꯅꯦ
ꯑꯗꯨ ꯑꯗꯨꯅꯦ ꯁꯤꯗ ꯂꯩꯕ ꯍꯨꯏꯁꯤꯗꯤ ꯃꯤꯌꯥꯡ ꯍꯦꯛ ꯀꯥꯡꯅ ꯍꯦꯛꯀ ꯈꯟ ꯃꯃꯥ ꯃꯥꯡꯁꯤꯔ ꯈꯪꯗꯦ ꯍꯥꯟꯅ ꯄꯣꯛꯄ ꯃꯇꯝꯗꯗꯤ ꯌꯥꯝ ꯐꯦꯠ ꯑꯣꯏꯔꯒ ꯀꯣ ꯌꯥꯝ ꯀ꯭ꯌꯨꯠ ꯑꯣꯏꯔꯒ ꯌꯥꯝ ꯅꯨꯡꯁꯤꯕꯅ ꯁꯤ ꯃꯆꯥ ꯍꯈꯣꯏ ꯃꯆꯥꯁꯤꯡꯁꯦ
ꯑ
ꯃꯃꯥꯁꯦ ꯑꯉꯥꯡ ꯄꯣꯛꯁꯦ ꯃꯉꯥ ꯇꯔꯨꯛꯔꯛ ꯁꯨꯔꯝꯅꯦ ꯑꯗꯨꯒꯤ ꯑꯗꯨꯝ ꯀꯪꯕ ꯍꯧꯈ꯭ꯔꯦꯕ
ꯑꯥ
ꯐꯪꯉꯦꯗ
ꯀꯥꯡꯪꯁꯦ ꯃꯇꯝ ꯂꯦꯟꯕꯗ ꯋꯥꯔꯦ
ꯑꯗꯨꯅꯦ ꯊꯕꯛ ꯇꯧꯒꯦ ꯍꯥꯏꯔꯁꯨ ꯇꯧꯔꯗꯤ ꯑꯃꯨꯛ ꯋꯥꯕ ꯋꯥꯔꯒ ꯑꯃꯨꯛ ꯇꯥꯟꯕ ꯊꯕꯛ ꯇꯧꯗ꯭ꯔꯁꯨ ꯑꯃꯨꯛ ꯕꯣꯔꯤꯡ ꯆꯨꯋꯦ
ꯌꯦꯡꯉꯁꯨ ꯉꯥꯎꯈꯠꯂꯛꯀ
ꯑꯗꯨꯅꯦ ꯐꯣꯟ ꯑꯗꯨꯝ ꯌꯦꯡꯒ ꯃꯤꯠꯁꯨ ꯁꯣꯛꯀꯦ ꯇꯧꯋꯦ ꯒ꯭ꯌꯥꯟ ꯇꯥꯗ꯭ꯔꯦ ꯑꯩꯈꯣꯏꯁꯦ ꯀꯔꯤ ꯊꯕꯛ ꯇꯧꯔꯒ ꯂꯦꯟꯁꯤꯔꯥ
ꯑꯩꯈꯣꯏꯒꯨꯝꯕ ꯀꯌꯥ ꯑꯃ ꯂꯩꯔꯝꯒꯅꯤꯀꯣ
ꯑ ꯌꯥꯝ ꯂꯩꯕꯅꯦ ꯌꯥꯝ ꯂꯩꯕꯅꯦ ꯂꯕꯨꯅꯦ ꯎꯝ ꯍꯈꯣꯏ ꯑꯩꯈꯣꯏꯒꯨꯝꯕ ꯑꯩꯈꯣꯏꯗꯒꯤꯁꯨ ꯈꯔ ꯍꯦꯟꯅ
ꯁꯥꯊꯤꯕ ꯂꯩꯔꯝꯒꯅꯤꯅ ꯑꯩꯈꯣꯏꯗꯒꯤꯁꯨ ꯍꯦꯛ ꯍꯥꯏꯕꯗꯤ ꯑꯩꯈꯣꯏꯗꯤ ꯁꯤꯗꯁꯨ ꯑꯗꯨꯝ ꯊꯕꯥꯛ ꯇꯧꯋꯩꯅ ꯁꯤꯁꯦ ꯁꯤꯁꯨ ꯊꯕꯛ ꯃꯈꯜ ꯑꯃꯅꯤꯅ ꯃꯤꯗꯤ ꯑꯗꯨꯝ ꯇꯧꯗꯕꯤꯗ ꯍꯦꯞꯂꯒ ꯒꯦꯝꯁ ꯅꯥꯔꯒ ꯂꯩꯕꯁꯨ ꯌꯥꯎꯔꯝꯅꯦꯕ
ꯌꯥꯒꯗꯤ ꯃꯇꯝꯁꯦ ꯖꯔ ꯂꯥꯎꯅ ꯆꯠꯈꯤꯑꯕ ꯍꯧꯖꯤꯛ ꯄꯨꯡꯁꯦ ꯑꯅꯤ ꯇꯥꯔꯦ ꯑꯅꯤ ꯃꯈꯥꯏ ꯇꯥꯗꯣꯔꯦ
ꯅ ꯊꯪꯗꯦ ꯑꯩꯈꯣꯏꯒꯤꯁꯤ ꯑꯩꯈꯣꯏꯅ ꯍꯧꯖꯤꯛ ꯊꯕꯛ ꯇꯧꯕꯁꯦ ꯑꯩꯈꯣꯏꯒꯤꯁꯨ ꯑꯩꯈꯣꯏꯒꯤꯁꯨ ꯈꯔ ꯀꯥꯟꯅꯩꯗꯅ ꯍꯥꯏꯕꯕꯨ ꯑꯩꯈꯣꯏꯗꯤ ꯐ꯭ꯔꯤ ꯂꯩꯔꯁꯨ ꯑꯩꯈꯣꯏꯒꯤ ꯀꯅꯥꯅꯕ ꯊꯕꯛ ꯇꯧꯋꯦ ꯑꯗꯣ ꯃꯤ ꯑꯇꯣꯞꯄꯗꯤ ꯑꯗꯨꯝ ꯇꯧꯗꯦꯕ
ꯀꯣꯀ ꯂꯧꯎꯖꯏꯗ ꯐꯣꯟꯁꯦ ꯇꯧꯕ ꯌꯥꯗꯦꯕ ꯌꯥꯝꯅ
ꯋꯥꯍ ꯌꯥꯝ ꯉꯥꯡꯃꯜꯂꯁꯨ ꯐꯣꯟ ꯇꯧꯃꯜꯂꯁꯨ ꯀꯥꯡꯥꯡꯕꯅꯦꯀꯣ ꯋꯥꯕꯅꯦ ꯐꯣꯟ ꯇꯧꯃꯟꯕꯁꯨ ꯑꯁꯦꯡꯕ
ꯇꯧꯋꯦ ꯑꯩꯗꯣ ꯑꯩꯒꯤ ꯀꯩꯅꯣ ꯇꯧꯕ ꯃꯇꯝꯗ ꯐꯣꯟꯁꯦ ꯑꯗꯨꯝ ꯄꯥꯏꯔꯒ ꯂꯩꯌꯦꯕꯀꯣ
ꯑꯗꯨꯅ ꯑꯩꯁꯨ ꯑꯌꯥꯝꯕꯅ ꯐꯣꯟ ꯄꯥꯏꯈ꯭ꯔꯅꯤ ꯑꯗꯨꯒꯤ ꯑꯩꯒꯤ ꯐꯣꯟꯗꯤ ꯀ꯭ꯔꯤꯔꯥ ꯄꯤꯡ ꯂꯥꯏꯟꯒꯤ ꯃꯆꯥ ꯑꯃ ꯊꯣꯛꯈ꯭ꯔꯦ ꯁꯦꯝꯁꯪꯁꯨ ꯑꯃ ꯑꯣꯏꯕꯒꯤ ꯁꯦꯝꯁꯪꯒꯤ ꯐꯣꯟꯗꯤ ꯑꯗꯨꯝ ꯕꯦꯔꯥ ꯇꯧꯒꯜꯂꯦꯕ
ꯑꯗꯨꯒꯤ ꯄꯤꯡ ꯂꯥꯏꯟꯗ ꯑꯃꯨꯛ ꯊꯣꯛꯄ ꯍꯧꯔꯦ
ꯑꯗꯨ ꯑꯗꯨꯗꯤ ꯊꯣꯛꯇ꯭ꯔꯦ ꯑꯗꯨꯒ ꯐꯣꯟꯗꯤ ꯑꯗꯨꯝ ꯄꯥꯏꯀꯣ
ꯑꯣꯟꯁꯦ ꯇ꯭ꯔꯤ ꯍꯗ꯭ꯔꯦ ꯇꯃꯁꯀꯋꯥ ꯎꯗ꯭ꯔꯦ
ꯑꯩꯗꯤꯅꯦ ꯕꯦꯇ꯭ꯔꯤꯁꯦ ꯍꯟꯗ꯭ꯔꯦꯗ ꯌꯥꯎꯔꯤꯈꯩ ꯅꯨꯡꯉꯥꯏꯌꯦꯕ ꯏꯟꯇꯤ ꯅꯥꯏꯟ ꯌꯥ
ꯕ ꯑꯗꯨ ꯑꯁ ꯑꯩꯒ ꯆꯞ ꯃꯥꯟꯅꯩ ꯑꯩꯁꯨ ꯑꯗꯨꯝ ꯇꯧꯅꯤ ꯕꯦꯇ꯭ꯔꯤꯁꯤ ꯌꯥꯝ ꯄꯥꯝꯕꯅꯦ ꯑꯩ ꯦ ꯕꯤꯇ꯭ꯔꯤꯗꯤ ꯌꯥꯝ ꯁꯣꯞꯄꯅꯦ ꯑꯩꯁꯨꯦ ꯎꯝ ꯑꯗꯨꯝ ꯇꯧꯋꯦ ꯍꯥꯏꯕꯗꯤ ꯑꯩꯈꯣꯏꯗꯤ ꯆꯤꯡꯗ ꯂꯩꯕꯅꯤꯅꯀꯣ ꯃꯩ ꯃꯨ ꯈ꯭ꯔꯗꯤ ꯑꯗꯨꯝ ꯀꯔ ꯁꯤꯗ ꯊꯦꯡ ꯊꯦꯡꯅ ꯑꯃꯨꯛ ꯍꯟꯗ ꯂꯥꯛꯏꯕ ꯃꯩꯗꯣ ꯑꯗꯨꯗ ꯂꯥꯏꯕꯒꯤ ꯆꯥꯡꯗꯣꯕꯕꯤꯇ꯭ꯔꯤ ꯑꯗꯨꯝ ꯕꯦꯇ꯭ꯔꯤꯗꯣ ꯍꯟꯈ꯭ꯔꯗꯤ ꯄꯥꯈꯠꯄ ꯍꯥꯏꯕꯒ꯭ꯔꯥ ꯀꯔꯤ ꯑꯃ ꯂꯩꯌꯦꯕ ꯑꯗꯨꯗꯒꯤ ꯑꯗꯨꯝ ꯆꯥꯔꯖ ꯇꯅꯤ
ꯑꯩꯁꯨ ꯕꯦꯇ꯭ꯔꯤꯁꯦ ꯐꯤꯐꯇꯤ ꯁꯤꯛꯁꯇꯤꯒ ꯂꯩꯔꯔꯗꯤ ꯑꯁ ꯑꯩ ꯆꯥꯔꯖ ꯇꯧ ꯃꯤ ꯀꯗꯉꯔꯦ
ꯎꯝ ꯎꯝ
ꯃꯤꯗꯤ ꯇꯨ ꯄꯔꯁꯦꯟ ꯄꯑ ꯋꯥꯟ ꯄꯔꯁꯦꯟ ꯄꯑ ꯑꯣ
ꯑꯂꯑꯗꯤ ꯑꯗꯨ ꯇ ꯑꯗꯨ ꯇꯧꯅꯤꯡꯗꯦ ꯍꯥꯏꯕꯗꯤ ꯕꯦꯇ꯭ꯔꯤꯁꯨ ꯗꯥꯎꯟ ꯆꯠꯃꯜꯂꯗꯤ ꯌꯥ ꯅꯨꯡꯉꯥꯏꯇꯦ ꯍꯥꯏꯌꯦꯦ ꯐꯣꯟꯗꯣ ꯄꯥꯏꯕ ꯕꯦꯇ꯭ꯔꯤꯗꯣ ꯕꯦꯔꯥ ꯂꯩꯒꯜꯂꯦ ꯍꯥꯏꯌꯦ ꯑꯗꯨ ꯐ
ꯗꯥꯎ ꯄꯨꯔꯥ ꯂꯣ ꯑꯣꯏꯈ꯭ꯔꯗꯤꯀꯣ
ꯂꯣ ꯌꯥꯝ ꯑꯣꯏꯍꯜꯂꯗꯤ ꯕꯦꯇ꯭ꯔꯤꯗꯣ ꯑꯗꯨꯝ ꯁꯣꯛꯍꯜꯂꯤ ꯍꯥꯏꯌꯦꯦ ꯑꯗꯨꯒꯤ ꯌꯥꯝꯅ ꯄꯥꯏꯕꯗ ꯂꯣ ꯌꯥꯝ ꯑꯣꯏꯍꯟꯅꯤꯡꯗꯕ ꯑꯗꯨꯒꯤꯅꯤꯅ
ꯑꯩꯒꯤ ꯐꯣꯟꯗꯤ ꯑꯅꯝꯕꯅ ꯃꯩꯗꯤ ꯑꯗꯨꯝ ꯌꯥꯎꯋꯦ ꯅꯣꯡ ꯐꯥꯗꯣꯛ ꯊꯥꯔꯇꯤꯒ ꯌꯎꯧꯕ ꯌꯥꯎꯋꯦ ꯃꯩꯒ ꯂꯥꯛꯇ꯭ꯔꯀꯥꯟꯗ
ꯉꯔꯥꯡꯗ ꯅꯨꯡꯗꯥꯡꯗ ꯃꯩ ꯃꯨꯠꯄ ꯑꯗꯨ ꯑꯩꯁꯨ ꯊꯥꯔꯇꯤ ꯃꯈꯥꯗꯤ ꯈꯔ ꯀꯨꯝꯕꯅꯦ ꯉꯔꯥꯡꯗꯣ ꯕꯦꯇ꯭ꯔꯤꯗꯣ ꯑꯗꯨ ꯃ ꯃ ꯂꯥꯛ ꯆꯥꯦ ꯑꯩꯈꯣꯏ ꯀꯃꯤꯒꯤꯁꯦ
ꯍꯥꯥ
ꯅꯪꯗꯤꯦ ꯅꯠꯇ ꯑꯗꯨꯟꯅꯅꯦ ꯅꯊꯥꯡꯖ ꯂꯩꯕ꯭ꯔꯥ ꯅꯠꯇ꯭ꯔꯒ ꯏꯃꯥꯈꯣꯏꯒ ꯑꯗꯨꯝ ꯐꯦꯃꯤꯂꯤ ꯈꯣꯏꯒ ꯂꯩꯕ꯭ꯔꯥ ꯍꯧꯖꯤꯛ ꯑꯣ ꯅꯈꯣꯏꯗꯤ ꯀꯗꯥꯏ ꯆꯠꯊꯣꯛꯈ꯭ꯔꯕ꯭ꯔꯥ ꯑꯣ ꯑꯣ ꯑꯁ ꯅꯣꯏꯗꯤ ꯌꯥꯝ ꯐꯩ ꯏꯃꯥ ꯈꯣꯏꯒꯗꯕꯃꯤꯅꯤꯅ
ꯀꯩꯒ
ꯅꯨꯡꯉꯥꯏꯅ ꯐꯦꯃꯤꯂꯤ ꯄꯨꯟꯅ ꯂꯩꯃꯤꯟꯅꯕꯗꯣ ꯍꯔꯥꯎꯕ ꯅꯨꯡꯉꯥꯏꯇꯕ ꯑꯗꯨꯝ ꯂꯣꯏꯅ ꯑꯗꯨꯝ ꯁꯔꯨꯛ ꯌꯥꯃꯤꯟꯅꯩꯗꯅ
ꯏꯃꯥꯟꯅꯕꯤꯒ ꯂꯩꯕꯁꯨ ꯅꯨꯡꯉꯥꯏꯕ ꯂꯩ
ꯍꯣꯏ ꯃꯇꯥꯡ ꯃꯇꯥꯡꯅꯀꯣ ꯑꯗꯨ ꯑꯗꯨꯗꯤ ꯏꯌꯥꯝꯕ ꯏꯃꯥꯟꯅꯕꯤ ꯈꯜꯗ ꯑꯗꯨꯝ ꯂꯩꯗ ꯌꯨꯝꯗ ꯄꯥꯛ ꯂꯩꯇꯦ ꯔꯦꯟꯗ ꯂꯩꯔꯁꯨ ꯑꯩꯗꯤ
ꯑꯗꯨꯅ ꯅꯨꯡꯉꯥꯏꯕꯅꯦ
ꯏꯊꯟꯇ ꯂꯩꯕꯗꯣ ꯑꯩꯗꯣ ꯍꯥꯏꯩꯅꯗꯕ ꯑꯗꯨꯒꯤ
ꯀꯩꯒꯤ ꯍꯅꯗ꯭ꯔꯤꯅꯣ
ꯃꯗꯗ ꯝ ꯅꯍꯥꯟ ꯅꯍꯥꯟꯗꯤ ꯑꯗꯨꯝ ꯃꯤꯒ ꯑꯗꯨꯝ ꯂꯩꯃꯤꯟꯅꯕꯗꯣ ꯍ ꯆꯥꯛ ꯏꯊꯥꯟꯗ ꯂꯩꯕ ꯑꯗꯨꯒꯤ ꯍꯦꯡꯅꯗꯕ꯭ꯔꯥ ꯈꯪꯗ꯭ꯔꯦ ꯑꯗꯨꯃꯥꯏꯅ ꯇꯧꯋꯕ
ꯑꯣ
ꯍ ꯆꯠꯇꯦꯅꯦ ꯆꯠꯇꯦ
ꯑꯩꯗꯤ ꯏꯊꯟꯇ ꯑꯗꯨꯝ ꯂꯩꯔꯦ
ꯅꯨꯡꯉꯥꯏꯔꯝꯃꯤ ꯅꯣꯏꯗꯤ ꯏꯪꯔꯝꯒꯅꯤ ꯑꯩꯈꯣꯏꯗꯤ ꯑꯁ ꯍꯥꯏꯕꯅ ꯃꯔꯣꯟ ꯑꯃ
ꯀꯔꯥꯏꯗꯒꯤ ꯏꯪꯗꯦꯗ ꯌꯥꯝ ꯁꯥꯏ
ꯑꯁꯤꯗꯤ ꯅꯨꯡꯁꯥ ꯌꯥꯝ ꯁꯥꯏꯌꯦꯕ
ꯎꯝ ꯅꯣꯏ ꯁꯥꯏꯇ ꯍꯩꯅꯧꯎ ꯄꯥꯟꯕꯥꯟꯗ꯭ꯔꯣ
ꯑꯩꯅꯧ ꯄꯜꯂꯤ
ꯍꯧꯥꯎꯔꯝꯅꯦ ꯅꯣꯡ ꯉꯥꯏꯈꯨꯅꯦ ꯅꯣꯏꯗꯣ ꯍꯩꯅꯧ ꯌꯥꯝ ꯄꯥꯛ ꯆꯥꯗꯕ꯭ꯔꯥ
ꯆꯥꯗꯦ ꯍꯥꯏꯅ ꯍꯧꯖꯤꯛ
ꯑ ꯑꯗꯨꯅꯅ ꯂꯩꯀꯥꯏ ꯑꯃꯒꯨꯝꯕꯗ ꯆꯠꯂꯨꯗꯀꯣ ꯍꯩꯅꯥꯎꯗꯣ ꯃꯨꯜꯂꯒ ꯑꯗꯨꯝ ꯃꯥꯒꯤ ꯄꯥꯝꯕꯤꯗ ꯂꯩꯔꯝꯅꯤ ꯆ ꯆꯥꯗꯕꯤꯗ
ꯍ ꯃꯤ ꯑꯃꯃꯅ ꯑꯃꯅ ꯄꯣꯛ ꯍꯦꯛꯇ ꯍꯦꯛꯄꯗꯣ ꯍꯦꯛꯇꯦꯕ ꯌꯨꯝꯒꯤ ꯃꯤ ꯆꯥꯕꯤꯅꯕ ꯂꯩꯇ꯭ꯔꯗꯤ
ꯑꯗꯨ ꯑꯁ ꯑꯩꯈꯣꯏꯗꯤ ꯆꯤꯡꯗ ꯂꯩꯕ ꯃꯇꯝꯗꯗꯤ ꯃꯤꯈꯣꯏꯒꯤꯁꯨ ꯑꯩꯈꯣꯏꯒꯤꯁꯨ ꯑꯗꯨꯝ ꯄꯨꯂꯞ ꯄꯨꯂꯥꯞ ꯆꯠꯂꯒ ꯀꯣ ꯀꯣꯏꯔꯒꯀꯣ ꯑꯗꯨꯝ ꯂꯧꯔꯒ ꯑꯗꯨꯝ ꯆꯥꯒꯅꯤ ꯑꯁ ꯏꯝꯐꯥꯜꯗꯗꯤ ꯐꯖꯅ ꯍꯥꯏꯩꯅ ꯄꯥꯜꯂꯦ ꯑꯩꯈꯣꯏ ꯆꯤꯡꯗꯗꯤ ꯄꯥꯛꯀ ꯌꯥꯝ ꯄꯥꯖꯕ ꯎꯝ
ꯑꯩ ꯅꯍꯥꯟ ꯋꯥꯋꯀꯤꯡ ꯆꯠꯄ ꯀꯥꯟꯗ ꯑꯃꯐꯥꯎ ꯍꯧꯗꯦ ꯄꯥꯝꯕꯤ ꯍꯩꯅꯧ ꯄꯥꯝꯕꯤ
ꯑꯣ ꯂ ꯇꯈꯣꯏꯁꯗꯦꯗꯤ ꯀꯈꯣꯅꯦ ꯑ ꯑꯌꯥꯝꯕꯁꯤꯡꯅ ꯀ꯭ꯣꯇꯥꯔꯗ ꯂꯩꯕꯁꯤꯡꯗꯣ ꯌꯥꯝꯃꯦ ꯂꯝꯐꯦꯜ ꯀꯇꯥꯗ ꯇꯔꯒꯤ ꯃꯅꯨꯡꯗꯁꯨ ꯍꯩꯅꯎ ꯄꯥꯝꯕꯤꯗꯣ ꯑꯁ ꯌꯦꯡꯉꯒ ꯑꯩꯈꯣꯏ ꯄꯥꯝꯃꯨꯕꯅ ꯂꯧꯅꯤꯡꯕꯅ
ꯑꯩꯗꯤ ꯍꯟꯗꯛꯀꯤꯕꯨ ꯆꯥꯕꯨ ꯆꯥꯗ꯭ꯔꯤ ꯆꯥꯅꯤꯡꯗꯦ
ꯎ ꯑꯩꯗꯤ ꯌꯥꯝ ꯉꯥꯎꯖꯩ ꯍꯥꯏꯅꯗꯣ ꯗꯨꯨꯔꯥꯟ ꯀꯥꯞꯁꯨ ꯑꯃꯨꯛ ꯌꯥꯎꯒꯗꯕꯔꯦ ꯅꯨꯡꯉꯥꯏꯔꯅꯤꯍꯦ ꯏꯝꯐꯥꯜꯁꯨ ꯍꯟꯗꯛꯁꯦ ꯂꯩꯕ꯭ꯔ ꯌꯥꯝ ꯅꯨꯡꯉꯥꯏꯒꯅꯤ
ꯍꯥꯥ
ꯗꯨꯔꯥꯟ ꯀꯥꯞ ꯂꯩꯕꯒꯤ ꯌꯥꯝ ꯅꯨꯡꯉꯥꯏꯒꯅꯦꯕ ꯍꯟꯗꯛꯁꯦ ꯅꯪꯕꯤ ꯣꯄ ꯌꯦꯡꯟ꯭ꯔꯣ ꯣꯏꯀꯨꯃꯥꯔ ꯂꯝꯄꯥꯗ ꯂꯩꯕꯗꯣ ꯑ ꯑꯗꯦ